ꯑ ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯂꯩꯔꯤꯌꯦ
ꯐꯃꯨꯡ ꯆꯪꯉꯕ꯭ꯔꯣ
ꯐꯃꯨꯡ ꯆꯪꯉꯦ ꯂꯩꯔꯤ
ꯑꯣ ꯅꯣꯏ ꯐꯤ ꯄꯨꯡ ꯀꯌꯥꯐꯥꯎ ꯁꯥꯒꯦ
ꯍꯥ
ꯐꯤ ꯄꯨꯡ ꯀꯌꯥꯐꯥꯎ ꯁꯥꯒꯦ
ꯐꯤꯁꯦ ꯎꯝ ꯈꯪꯗꯦ ꯍꯥꯏꯗꯤ ꯍꯌꯦꯡ ꯂꯣꯏꯁꯤꯟꯗꯕ ꯌꯥꯗꯦꯒꯨꯝꯕ ꯑꯗꯒꯤ ꯂꯧꯒꯦꯅ ꯍꯥꯏꯔꯛꯑꯒꯗꯤ ꯑꯗꯨꯝ ꯄꯨꯡ ꯑ ꯇꯔꯥ ꯑꯗꯨꯗꯥꯋꯥꯏꯃꯨꯛꯀ ꯁꯥꯏ ꯇꯔꯥ ꯇꯥꯔꯝꯗꯥꯏ ꯑꯗꯨꯒ ꯑꯗꯨꯝ ꯑꯇꯣꯞꯄ ꯅꯣꯔꯃꯦꯜ ꯅꯨꯃꯤꯠꯀꯨꯝꯕꯗꯗꯤ ꯑꯗꯨꯝ ꯆꯥꯛ ꯆꯥꯗ꯭ꯔꯤꯀꯥꯟ ꯃꯃꯥꯡꯗ ꯑꯗꯨꯝ ꯁꯥꯕꯗꯨꯗꯩꯩ ꯍꯦꯟ ꯁꯥꯗ꯭ꯔꯦ
ꯅꯣꯏ ꯐꯤ ꯍꯥꯟꯅꯩ ꯐꯤꯗꯨꯒꯨꯝꯕ ꯁꯥꯗ꯭ꯔꯕꯣ
ꯍꯥꯟꯅ ꯐꯤ ꯑꯗꯨꯒꯨꯝꯕ
ꯑꯣ
ꯎꯝ ꯍꯥꯟꯅ ꯐꯤ ꯑꯗꯨꯒꯨꯝꯕ ꯍꯥꯏꯗꯤ ꯄꯣꯂꯤꯁꯇꯔꯒꯤꯗꯨꯔꯣ
ꯑꯣ ꯑꯣ ꯑꯣ ꯑꯣ ꯑꯣ
ꯑꯗꯨꯗꯤ ꯁꯥꯗ꯭ꯔꯦ
ꯎꯝ ꯅꯣꯏ ꯔꯥꯅꯤ ꯁꯥꯏꯗꯨꯗꯤ ꯍꯥꯟꯅꯒꯤ ꯀꫭꯟꯗꯨꯗꯤ ꯑꯗꯨꯝ ꯁꯥꯕ꯭ꯔꫭ
ꯎꯝ ꯑꯗꯨꯝ ꯑꯗꯨꯗ ꯁꯥꯏꯌꯦ
ꯀꯃꯥꯏꯅ ꯁꯥꯔꯤꯕ ꯂꯣꯡꯈꯛꯇꯨ ꯅꯠꯇꯅ
ꯌꯣꯡꯐꯝꯝ ꯌꯣꯡꯐꯝꯝ ꯍꯥꯏꯁꯦ ꯀꯣꯟ ꯑꯄꯤꯛꯄꯗꯣ ꯅꯠꯇ꯭ꯔꯣ
ꯑꯧ
ꯑꯗꯨ ꯅꯠꯇꯕ ꯆꯨꯝꯅꯩ ꯀꯣꯟꯗꯨꯗ ꯑꯗꯨꯝ ꯁꯥꯏꯌꯦ ꯑꯩꯈꯣꯏꯗꯤ
ꯎꯝ
ꯑꯩꯗꯤ ꯑꯗꯨꯒꯤ ꯀꯣꯟꯗꯣ ꯂꯩꯅꯤꯡꯉꯦꯕ ꯑꯩ ꯐꯨꯜꯋꯥꯛꯀꯨꯝꯕ ꯌꯥꯝ ꯁꯥꯅꯤꯡꯉꯦ ꯀꯩꯅꯣꯒꯤꯗꯣ ꯎꯝ ꯔꯥꯅꯤ ꯐꯤ ꯃꯄꯨꯝꯗꯣ
ꯑꯣ ꯐꯪ
ꯑꯇꯥꯏꯕꯤꯗꫭ
ꯎꯝ ꯅꫭꯏ ꯁꯥꯏꯁꯤꯅ ꯀꯔꯤ
ꯃꯅꯥꯎꯗꯣ ꯇꯥꯏꯗꯕ ꯑꯥ ꯇꯥꯏꯗꯕꯗꯨꯅꯦ
ꯑꯗꯨ ꯑꯣꯏꯕꯒꯤ ꯅꯠꯇ꯭ꯔꯗꯤ ꯑꯃꯨꯛ ꯈꯪꯅ ꯁꯥꯗꯕ ꯌꯥꯔꯣꯏꯕ꯭ꯔꯁꯨ ꯈꯜꯂꯤꯅꯦꯕ
ꯍꯥꯥ
ꯑꯩꯁꯨ ꯅꯣꯏꯒꯤ ꯔꯥꯅꯤꯗꯣ ꯑꯩꯁꯨ ꯀꯔꯤꯅꯣ ꯑꯗꯨꯗꯥ ꯁꯥꯏꯁꯤꯕꯣ ꯍꯥꯏꯅ ꯈꯜꯂꯤꯅꯦ ꯍꯥꯏꯕ ꯌꯣꯟꯈꯝꯗ ꯁꯥꯟꯅꯩꯩꯅ
ꯑꯥ ꯍꯣꯏ
ꯎꯝ ꯔꯥꯅꯤ ꯃꯅꯥꯎ ꯑꯣꯏꯕꯒꯤ ꯑꯣꯏꯔꯝꯃꯅꯤ ꯑꯗꯨꯗꯤ
ꯍꯣꯏ ꯑꯣꯏꯗꯣꯏꯅꯦ ꯈꯪꯗꯦꯗꯥ
ꯍꯥꯏꯗꯤ ꯑꯗꯨ ꯀꯦꯌꯥꯃꯨꯛꯇ ꯌꫭꯟꯒꯦ
ꯑꯗꯨꯝ ꯂꯩꯒꯨꯝꯕ ꯑꯗꯨꯒꯨꯝꯕꯅꯗꯤ ꯑꯗꯨꯝ ꯄꯨꯏꯗ ꯍꯥꯏꯗꯤ ꯑꯥ ꯃꯄꯥꯟ ꯄꯔꯦꯡ ꯁꯥꯥꯅ ꯆꯠꯄꯒꯨꯝꯕ ꯑꯗꯒꯤ ꯃꯌꯥꯝ ꯑꯃ ꯆꯥꯏꯕ ꯒꯨꯝꯕ ꯑꯗꯨꯃꯥꯏꯅ
ꯑꯗꯨꯒꯤ ꯂꯩ ꯈꯨꯍꯛ ꯈꯨꯍꯛꯇ ꯑꯗꯨꯝ ꯂꯩꯔꯦ ꯍꯥꯏꯗꯨꯅꯤ
ꯎꯝ
ꯑꯩ ꯉꯁꯤ ꯐꯅꯦꯛ ꯑꯃ ꯂꯧꯋꯦꯕꯦꯝꯃ
ꯀꯩ ꯃꯆꯨꯗ
ꯅꯠꯇꯦ ꯑꯩꯈꯣꯏ ꯔꯥꯅꯤ ꯐꯤꯒ ꯑꯣꯟꯅꯕ
ꯀꯩ ꯃꯆꯨꯗꯅꫭ ꯍꯥꯏꯕ
ꯎꯝ ꯍ꯭ꯋꯥꯏꯠꯇꯤ ꯋꯥꯏꯠꯅꯦꯕ ꯑꯗꯨꯗ ꯀꯩꯅꯣꯅ ꯍꯛꯑꯦ ꯂꯩꯈꯣꯝ ꯃꯆꯨ ꯍꯥꯏꯒꯗ꯭ꯔꯥ ꯈꯤꯇꯪ ꯉꯥꯊꯣꯛꯄ ꯍꯥꯏꯒꯗꯔꯥ ꯁꯥꯃꯨ ꯃꯆꯨꯗꯒꯤ ꯈꯔ ꯉꯥꯊꯣꯛꯄ
ꯁꯥꯃꯨ ꯃꯆꯨꯗꯩ ꯈꯔꯥ ꯊꯣꯛꯄ
ꯑꯥ
ꯑꫭ ꯑꯗꯨꯗꯤ
ꯑꯍꯣꯏ ꯑꯗꯨꯃꯥꯏꯅ ꯍꯥꯏꯇꯥꯔꯦ ꯈꯪꯗꯦ ꯃꯆꯨꯗꯣ ꯀꯃꯥꯏ ꯍꯥꯏꯗꯣꯏꯅꯣ ꯈꯪꯗꯦ ꯂꯩꯈꯣꯝ ꯃꯆꯨ ꯑꯣꯏ ꯀꯩ ꯑꯣꯏ ꯍꯥꯏꯒꯗ꯭ꯔꯣ ꯑꯗꯨꯗ ꯑꯩꯁꯦ ꯀꯔꯤ ꯃꯆꯨ ꯁꯪꯁꯤꯒꯦꯅ ꯈꯜꯂꯤꯅꯦ ꯑꯗꯨꯗꯣ
ꯎꯝ ꯂꯩꯁꯥꯔꯕꯅꯤꯅ ꯁꯨꯠ ꯁꯨꯠꯇꯨ ꯍꯧꯕ ꯍꯧꯔꯣꯅꯦ ꯏꯕꯦꯝꯃ ꯑꯩꯗꯤ ꯑꯉꯥꯡ ꯑꯣꯏꯔꯤ
ꯌꯥꯔꯦ ꯏꯁ ꯑꯉꯥꯡ ꯒꯥꯏꯅ
ꯎꯆꯦ ꯂꯩꯔꯤꯅꯦ ꯑꯩꯗꯤ ꯑꯉꯥꯡꯅꯦ ꯅꯪꯗꯤ ꯅꯅꯥꯎꯄꯤ ꯉꯥꯛꯇꯅꯦ
ꯍꯣꯏꯅꯦ ꯑꯗꯨ ꯑꯣꯏꯔꯁꯨ ꯀꯨꯏꯔꯔꯣꯏ ꯀꯩꯅꯣ ꯅꯪ ꯆꯍꯤ ꯀꯌꯥꯃꯨꯛ ꯂꯩꯈꯤꯒꯦ ꯍꯥꯏꯅꯣ
ꯑꯩꯗꯤ ꯌꯥꯝ ꯂꯩꯈꯤꯅꯤꯡꯉꯦ ꯑꯩꯗꯤ ꯂꯥꯏ ꯐꯔꯛ ꯑꯩꯗꯤ ꯂꯥꯏ ꯅꯤꯡꯕ ꯆꯠꯍꯅꯤꯡꯉꯦ
ꯏꯁ ꯆꯠꯂꯅꯤꯗꯀꯣ
ꯏꯃꯥꯕꯨ ꯄꯨꯔꯁꯤ ꯌꯥꯏ ꯑꯩꯗꯤꯀꯣ ꯏꯃꯥ ꯏꯄꯥꯕꯨ ꯅꯨꯡꯁꯤꯗꯕ ꯅꯨꯄꯥꯗꯗꯤ ꯁꯨꯡ ꯂꯩ ꯂꯩꯔꯣꯏ ꯑꯗꯨꯒꯤꯌꯦ ꯂꯥꯏꯅꯤꯡꯕ ꯃꯤ ꯑꯣꯏꯅ ꯍꯩꯔꯥ ꯆꯥꯔꯒꯁꯨ
ꯅꯪꯒꯤꯗꯨꯗꯤ ꯀꯔꯝꯕ ꯑꯣꯏꯒꯦ
ꯑꯁ ꯑꯩ ꯑꯗꯨꯝ ꯍꯥꯏꯕꯅꯤ ꯑꯗꯣ ꯈꯪꯗꯦ ꯃꯤ ꯀꯩꯅꯣ ꯅꯠꯇ꯭ꯔꯣ ꯀꯅꯥꯅꯕꯨ ꯊꯃꯣꯏꯗꯣ ꯌꯝ ꯍꯥꯏꯗꯤꯅꯦ ꯑꯩꯈꯣꯏꯒꯤꯅꯦ ꯅꯨꯄꯥ ꯂꯩꯇꯕꯅꯤꯅꯀꯣ ꯏꯃꯥ ꯏꯄꯥꯕꯨ ꯌꯥꯝ ꯀꯅꯥ ꯄꯤꯒꯔꯦ ꯅꯨꯡꯁꯤꯕꯗ ꯆꯠꯅꯤꯡꯗꯦꯕ
ꯍꯣꯏ ꯍꯣꯏ ꯑꯗꯨ ꯅꯣꯏ ꯌꯥꯍꯣꯡ ꯏꯍꯜꯂꯨ ꯀꯩꯅꯣ
ꯆꯠꯂꯣꯍꯦ ꯀꯗꯥꯏꯗꯤ ꯌꯥꯡꯑꯣ ꯑꯩꯈꯣꯏ ꯏꯃꯨꯡꯅꯁꯨ ꯀꯩꯝꯇ ꯌꯥꯔꯥꯔꯣꯏ
ꯀꯩꯒꯤ
ꯑꯩ ꯏꯃꯥ ꯏꯄꯥ ꯑꯗꯨꯒꯨꯝꯕ ꯌꯥꯗ꯭ꯔꯦ ꯃꯤꯅ ꯎꯁꯤꯠꯇꯦ ꯍꯥꯏ ꯇꯜꯂꯦ ꯍꯥꯏ ꯁꯨꯡꯌꯥ ꯌꯥꯔꯔꯣꯏ ꯅꯣꯏ ꯈꯨ ꯏꯈꯣꯏꯃꯥꯅ ꯅꯣꯡꯃ ꯁꯨꯃ ꯍꯥꯏꯕ ꯎꯝ ꯑꯩꯕꯨ ꯑꯗꯨꯝ ꯌꯦꯡꯁꯤꯟꯕ ꯂꯥꯛꯎ ꯑꯗꯨꯒꯨꯝꯕ ꯌꯥꯎꯑꯣ ꯏꯟꯕꯒꯤ ꯑꯩꯅ ꯁꯨꯝ ꯍꯥꯏꯌꯦ ꯄꯥꯎꯇꯥꯛꯄꯤꯗꯧ ꯅꯠꯇꯦ ꯑꯩ ꯑꯗꯨꯒꯨꯝꯕ ꯍꯩꯅ ꯍꯩꯅꯗꯦ ꯃꯤꯅꯁꯨ ꯎꯁꯤꯠꯂꯣꯏ ꯑꯗꯨꯒꯨꯝꯕꯒꯤ ꯏꯃꯨꯡꯗꯣ ꯇꯧ ꯑꯩ ꯌꯨꯝ ꯁꯨꯡ ꯀꯌꯥ ꯌꯥꯔꯣꯏ ꯑꯗꯨꯕꯨꯅꯦ
ꯎꯝ
ꯑꯩꯒꯤ ꯏꯆꯦ ꯑꯍꯜꯁꯦ ꯂꯝ ꯂꯥꯞꯅ ꯃꯨꯝ ꯄꯥꯟꯗꯧ ꯃꯥꯜꯂꯦꯕ ꯎꯝ ꯃꯊꯥ ꯌꯝ ꯁꯥꯏꯌꯦꯕ ꯅꯛꯅ ꯂꯩꯔꯗꯤ ꯈꯔ ꯐꯩꯌꯦꯅ ꯒꯁꯦꯡꯕ ꯍꯥꯏꯔꯗꯤ
ꯍꯣꯏ ꯀꯌꯥꯃꯨꯛ ꯌꯥꯝ ꯂꯥꯞꯀꯅꯤ
ꯄꯨꯡ ꯑꯃ ꯃꯈꯥꯏ ꯑꯅꯤꯃꯨꯛ ꯇꯧꯗꯧ ꯃꯥꯜꯂꯦꯕꯨ
ꯀꯔꯝꯕ ꯁꯥꯏꯠꯇꯅꯣ
ꯑꯩꯈꯣꯏꯒꯤ ꯎꯝ ꯄꯥꯛꯂꯣꯝ ꯁꯥꯏꯠꯇ ꯃꯅꯤꯄꯨꯔꯒꯤ ꯈ꯭ꯋꯥꯏꯗꯒꯤ ꯆꯥꯎꯕ ꯄꯥꯛꯀꯤ ꯁꯥꯏꯠꯇ
ꯀꯩ ꯂꯝꯅ ꯍꯧꯏ
ꯑꯦꯟꯅ ꯑꯦꯟ ꯑꯦꯟ ꯑꯦꯟ
ꯑꯦꯟ
ꯎꯝ
ꯑꯍꯧꯕꯒꯤ ꯑꯦꯜꯅ ꯂꯣꯏꯕ꯭ꯔꯥ
ꯈꯪꯗꯦꯗ ꯅꯤꯡꯊꯧ ꯍꯧꯋꯦ ꯅꯤꯡꯊꯧꯅ
ꯑꯣ ꯈꯪꯉꯤ ꯈꯪꯉꯤ ꯑꯗꯨꯗꯤ ꯑꯩꯒ ꯍꯥꯟꯅ ꯂꯩꯃꯤꯟꯅꯔꯝꯕ ꯏꯃꯥꯟꯅꯕꯤꯗꯨꯒꯤ ꯃꯥꯒꯤ ꯅꯨꯄꯥꯒꯤ ꯂꯝꯗꯨꯅꯤ
ꯑꯥ
ꯅꯪ ꯈꯪꯕ꯭ꯔꯥ
ꯀꯅꯥꯅꯦ
ꯏꯕꯥꯅꯤꯒꯤ ꯏꯃꯥꯟꯅꯕꯤ ꯑꯩꯒꯤ ꯍꯥꯟꯅ ꯂꯩꯃꯤꯟꯅꯔꯝꯕ
ꯑꯥ
ꯃꯥꯒꯤ ꯅꯨꯄꯥ ꯑꯗꯨꯗꯒꯤ ꯀꯣꯏꯔꯝꯕꯅꯦꯕ
ꯃꯥꯏ ꯅꯨꯄꯥ ꯀꯥꯏꯅꯈ꯭ꯔꯕꯣ ꯑꯃꯗꯣ
ꯈꯪꯗꯦꯗ ꯑꯗꯨꯃꯥꯏꯅꯁꯨ ꯍꯥꯏꯕ꯭ꯔꯥ ꯑꯩ ꯈꯪꯗꯦ
ꯁꯤꯗ ꯑꯩꯈꯣꯏ ꯑꯩꯅ ꯑꯩꯅ ꯇꯝꯅꯤꯡꯉꯕ ꯃꯐꯝꯁꯤꯗ ꯂꯩꯕꯗꯣ ꯅꯠꯇ꯭ꯔꯣ
ꯍꯣꯏ
ꯑꯗꯨꯕꯨ ꯑꯗꯨꯝ ꯅꯨꯄꯥ ꯑꯗꯨ ꯂꯝ ꯂꯩꯔꯅꯦ
ꯃꯥꯅꯦ
ꯑꯠꯇ
ꯃꯥꯅꯦ
ꯅꯪ ꯗꯨ ꯀꯩꯅ ꯂꯣꯏ
ꯈꯣꯡꯅ
ꯑꯦ ꯆꯨꯝꯃꯤꯅ ꯑꯗꯨꯗꯔꯣꯅꯦ
ꯍꯣꯏ ꯃꯤ ꯑꯗꯨ ꯊꯪꯅꯕꯗꯅꯦ ꯍꯥꯏꯕ
ꯎ ꯑꯗꯨ ꯃꯥ ꯑꯗꯨꯝ ꯅꯩꯅ ꯂꯩꯃꯤꯟꯅꯔꯤ ꯐꯣꯗꯤ ꯋꯥꯔꯤ ꯁꯟꯅꯈꯤꯕ꯭ꯔꯣ
ꯁꯥꯟꯅꯈꯤꯗꯦ ꯑꯗꯣ ꯃꯥꯅ ꯍꯥꯏꯕꯅꯦ
ꯑꯗꯩ ꯑꯩꯅ ꯍꯥꯏꯕꯗꯤ ꯇꯣꯛꯅꯈꯔꯥ ꯁꯧꯅꯈꯤꯕꯔ ꯀꯃꯥꯏꯅ ꯇꯧ ꯐꯒꯦ ꯍꯧꯖꯤꯛꯤ ꯍꯥꯏꯕ
ꯈꯪꯗꯦ ꯑꯩꯈꯣꯏꯅ ꯂꯩꯔꯤꯀꯥꯟꯗ ꯈꯪꯗꯦꯗ ꯑꯗꯨꯝꯗꯤ ꯁꯥꯟꯅꯈꯤꯕꯅꯦ ꯑꯗꯣ ꯍꯧꯖꯤꯛꯇꯤ ꯀꯃꯥꯏꯅ ꯇꯧꯔꯝꯒꯅꯤ ꯈꯪꯗꯌꯦ
ꯈꯪꯅꯔꯝꯅꯤꯗ
ꯈꯪꯗꯦ ꯐꯥꯎꯅꯔꯝꯕ ꯍꯣꯏ ꯐꯥꯎꯅꯔꯁꯨ ꯑꯗꯨꯗ
ꯍꯥꯏꯗꯤ ꯀꯔꯤꯝꯇ ꯁꯥꯎꯅꯈꯤꯕꯒꯨꯝꯕ ꯊꯣꯛꯈꯤꯗꯕ ꯅꯠꯇ꯭ꯔꯣ ꯍꯧꯖꯤꯛ ꯐꯎꯅꯔꯔꯕꯝꯅꯤꯗ
ꯈꯪꯗꯦ ꯑꯗꯨꯏ ꯋꯥꯔꯤꯗꯣ ꯅꯣꯡꯃ ꯐꯖꯅ ꯁꯥꯁꯦ
ꯑꯣ ꯑꯣ
ꯈꯪꯗꯦ ꯑꯩꯁꯦ ꯀꯅꯥꯝ ꯊꯥꯖꯗꯦ
ꯏꯃꯥ ꯀꯩꯅꯣ ꯅꯪ ꯀꯩꯅꯣ ꯀꯩꯅꯣꯝꯃ ꯊꯣꯛꯄ ꯌꯥꯎꯕ ꯃꯥꯜꯂꯤꯀꯣ ꯑꯩ ꯑꯩ ꯀꯣ
ꯅꯠꯇꯦꯍꯦ ꯃꯥꯏ ꯅꯨꯄꯥꯗꯨꯁꯨ ꯁꯨꯝ ꯊꯥꯖꯗꯦ ꯍꯥꯏꯕꯩ ꯋꯥꯅꯤ
ꯎꯝ ꯋꯥꯔꯤꯒꯨꯝꯕ ꯂꯩꯇꯦꯀꯣ
ꯋꯥꯔꯤ ꯂꯩ
ꯑꯗꯨꯗꯤ ꯑꯩ ꯍꯦꯔꯦꯟ ꯂꯤꯌꯨꯀꯣ
ꯂꯤꯕꯤꯒꯦ ꯂꯤꯕꯤꯒꯦ ꯀꯩꯗꯧꯕ ꯂꯤꯔꯣꯏꯗꯣꯏꯅꯣ
ꯍꯥꯏꯌꯨ ꯀꯩꯅꯣ ꯀꯩꯝ ꯀꯥꯏꯗꯦ
ꯀꯩꯒꯤꯅꯣ ꯍꯦꯏ ꯁꯤꯗ ꯏꯁ
ꯑꯣ ꯍ ꯍ ꯑꯩ ꯑꯗꯣꯕ ꯋꯥꯔꯤꯁꯤꯦ ꯌꯥꯝ ꯈꯪꯅꯤꯡꯉꯦꯕ ꯀꯩꯒꯤꯅꯣ ꯍꯥꯏꯔꯀꯥꯟꯗꯅꯦ ꯆꯦꯛꯁꯤꯟꯗ ꯌꯥꯗꯦꯕ
ꯆꯦꯛꯁꯤꯟꯒꯗꯝꯕꯅꯦ ꯍꯧꯖꯤꯛꯁꯦ ꯌꯥꯝꯅ ꯆꯦꯛꯁꯤꯟꯒꯗꯝꯅꯦ
ꯋꯥꯔꯤꯁꯦ ꯑꯩꯈꯣꯏꯗꯤꯅꯦ ꯍꯥꯏꯗꯤ ꯑꯩꯈꯣꯏꯗꯤ ꯃꯌꯥꯝ ꯌꯥꯝ ꯈꯪꯅꯔꯕ ꯅꯠꯇꯕꯅꯤꯅꯅꯦ ꯑꯦꯔꯦꯟꯁꯇꯣ ꯄꯥꯛ ꯂꯩꯇꯦꯕ ꯁ ꯍꯥꯏꯔ ꯅꯠꯇ꯭ꯔꯥ
ꯍꯣꯏ
ꯃꯤ ꯑ꯭ꯁ ꯑꯩꯀꯣ ꯁꯤꯗ ꯂꯥꯛꯑꯀꯥꯟꯗ ꯑꯗꯒꯤ ꯑꯩꯅ ꯑꯥꯗ ꯂꯩꯕ ꯃꯇꯝꯗ ꯋꯥꯔꯤ ꯃ ꯌꯥꯝ ꯇꯥꯔꯛꯑꯦꯕ ꯍꯥꯏꯗꯤ ꯊꯥꯏꯅꯗꯤ ꯑꯩꯈꯣꯏ ꯁ꯭ꯀꯨꯜ ꯑꯉꯥꯡ ꯃꯆꯥ ꯃꯤꯁꯨ ꯀꯩ ꯍꯥꯏꯅꯤ ꯑꯩꯈꯣꯏꯒꯗꯣ ꯑꯁꯦꯡꯕ ꯍꯥꯏꯔꯗꯤ ꯈꯨꯡꯒꯪꯒꯤ ꯇꯥꯏꯞꯇꯅꯤꯗꯅ
ꯍꯣꯏ
ꯈꯤꯇꯪ ꯀꯩ ꯍꯥꯏꯥꯏ ꯃꯈꯥ ꯈꯤꯇꯪ ꯁꯅ ꯏꯆꯝ ꯆꯝꯅ ꯂꯩꯔꯛꯄ ꯄꯨꯟꯁꯤ ꯃꯣꯏ ꯈꯔ ꯈꯠꯆꯕ ꯈꯔꯅ ꯈꯠꯆꯕ ꯋꯥꯅꯤ ꯍꯥꯏꯕ ꯑꯗꯨꯒꯨꯝꯕ ꯋꯥꯔꯤ ꯄꯥꯛ ꯈꯟꯖꯟꯂꯨ ꯁꯤꯕ
ꯑꯣ
ꯑꯗꯣ ꯂꯥꯏꯔꯤꯛ ꯇꯝꯝꯕꯒꯤ ꯁꯤ ꯂꯥꯛꯄ ꯑꯗ ꯂꯩꯔꯤ ꯃꯇꯝꯗꯗꯤ ꯋꯥꯔꯤ ꯖꯥꯠ ꯖꯥꯠ ꯌꯥꯝ ꯀꯩꯍꯥꯏꯅꯤ ꯏꯃꯥꯟꯅꯕꯤ ꯃꯈꯜ ꯃꯈꯜ ꯂꯥꯛꯄꯅꯤꯅ ꯃꯣꯏꯒꯤ ꯋꯥꯔꯤ ꯖꯥꯠ ꯖꯥꯠ ꯌꯥꯝ ꯇꯥꯏ ꯑꯗꯨꯒꯤ ꯀꯣꯛꯇ ꯈꯔ ꯁꯤꯡꯒꯠꯄ ꯍꯥꯏꯒꯦꯔꯥ ꯈꯪꯍꯧꯕ ꯍꯥꯏꯒꯦꯔ ꯈꯔ ꯂꯩꯌꯦꯕ
ꯍꯣꯏ
ꯑꯗꯨꯅꯝ ꯐꯥꯅꯤꯡꯉꯨꯕꯩꯗ ꯅꯠꯇꯦ ꯑꯗꯨ ꯑꯣꯏꯔꯁꯨ ꯀꯩ ꯍꯥꯏꯅꯤ ꯈꯔ ꯋꯥꯔꯤꯁꯦ ꯑꯦꯛꯁꯄꯔꯦꯟꯁ ꯍꯥꯏꯒꯅ ꯀꯃꯥꯏ ꯍꯥꯏꯒꯗꯣꯏꯅꯣ ꯈꯪꯗꯦ ꯈꯔꯗꯤ ꯐꯩꯗꯤ ꯐꯩ ꯑꯩ ꯑꯃꯔꯝꯗꯗꯤ ꯈꯪꯖꯤꯜꯍꯧꯕꯁꯦ
ꯑꯣ ꯈꯣꯡꯖꯜꯍꯧꯒꯗꯕꯅꯤ ꯇꯥꯁꯜꯍꯧꯒꯗꯕꯅꯤ
ꯁꯤ ꯌꯥꯝꯅ ꯃꯔꯨ ꯑꯣꯏ ꯑꯗꯣ ꯑꯩꯈꯣꯏ ꯃꯠ ꯃꯇꯝꯗꯗꯤ ꯑꯩꯈꯣꯏ ꯑꯩꯈꯣꯏ ꯄꯨꯜꯂꯤꯕ ꯑꯩꯈꯣꯏꯉꯩꯁꯦ ꯁꯤꯒꯨꯝꯕꯒꯤ ꯑ ꯅꯨꯄꯥ
ꯈꯟꯗꯦꯕꯣ
ꯍꯣꯏ ꯋꯥꯔꯤꯁꯨ ꯁꯥꯟꯅꯗꯦꯕ ꯍꯥꯏꯗꯤ ꯑꯗꯨꯝ ꯏꯀꯥꯏꯅꯩꯗꯅ ꯋꯥꯔꯤ ꯁꯥꯥꯟꯗꯣꯛꯄꯁꯦ
ꯑꯗꯨꯅꯤ ꯑꯈꯣꯏ ꯁꯨꯝ ꯍꯥꯏꯌꯦ ꯑꯗꯨ ꯃꯇꯝ ꯑꯩꯈꯣꯏ ꯑꯩꯈꯣꯏꯒꯤ ꯄꯥꯔꯇꯤꯗꯨꯅ ꯁꯨꯔ ꯒ꯭ꯌꯥꯟ ꯇꯥꯗꯦꯕꯣ
ꯍꯣꯏ ꯑꯩꯈꯣꯏ ꯄꯥꯔꯇꯤꯗꯨꯅ ꯑꯣꯏꯔꯝꯒꯅꯤ ꯑꯗꯣ ꯑꯃꯔꯣꯝꯗꯗꯤ ꯁꯨꯃꯥꯏꯅ ꯈꯪꯅꯕꯁꯤꯅꯗꯤ ꯌꯥꯝ ꯊꯤꯅ ꯐꯕ
ꯑꯩ ꯑꯩꯗꯤ ꯌꯥꯝ ꯄꯥꯝꯃꯦ ꯁꯨꯝꯅ ꯑꯩꯈꯣꯏ ꯊꯥꯏꯅꯒꯤ ꯃꯔꯨꯞ ꯑꯗꯨꯃꯥꯏꯅ ꯂꯩꯅꯤꯡꯉꯦ ꯁꯨꯝ ꯏꯆꯝ ꯆꯝꯅ ꯋꯥꯈꯜꯁꯦ ꯄꯨꯔꯥ ꯈꯪꯗꯦ ꯑꯗꯣ ꯍꯥꯏꯕꯩ ꯋꯥꯅꯤ ꯑꯩꯈꯣꯏ ꯃꯇꯝꯗꯨꯗ ꯑꯩꯈꯣꯏꯅ ꯏꯆꯝ ꯆꯝ ꯂꯩꯕꯅꯤ ꯃꯣꯏ ꯑꯇꯣꯞꯄ ꯒ꯭ꯔꯨꯞ ꯈꯔꯗꯤ ꯑꯗꯨꯒꯨꯝꯕ ꯋꯥꯈꯜ ꯂꯩꯕ ꯅꯠꯇꯦ ꯍꯥꯏꯕ ꯈꯔꯗꯤ ꯂꯩꯅ
ꯈꯣꯏ ꯈꯪꯉꯦ
ꯑꯗꯨꯝ ꯃꯤ ꯃꯤ ꯒ꯭ꯔꯨꯞ ꯒ꯭ꯔꯨꯞꯅꯦ ꯍꯥꯏꯕ ꯑꯩꯈꯣꯏꯒꯤ ꯄꯥꯥꯔꯗꯤ ꯗꯨꯅ ꯀꯩꯍꯥꯏꯅꯤ ꯅꯪꯁꯨ ꯆꯝꯃꯦ ꯑꯩꯁꯨ ꯌꯥꯝ ꯆꯝꯃꯦ ꯍꯥꯏꯕ ꯅꯠꯇꯦ ꯑꯗꯨ ꯑꯣꯏꯔꯁꯨ ꯈꯔ ꯗꯨꯝꯕ ꯑꯩꯈꯣꯏ ꯃꯔꯛꯇ ꯀꯣꯏꯕ ꯀꯅꯥꯝ ꯌꯥꯎꯗꯦꯗꯅ
ꯎꯝ
ꯅ ꯄꯨꯡꯆꯝ ꯆꯝꯃꯒ ꯂꯩ ꯈꯪꯗꯦ ꯑꯗꯨꯝ ꯅꯨꯡꯉꯥꯏ ꯑꯗꯨ ꯃꯇꯝꯗ ꯋꯥꯈꯜꯁꯨ
ꯉꯥꯏꯗ ꯑꯗꯨꯅ ꯌꯥꯝ ꯊꯤꯅ ꯍꯦꯟꯅ
ꯅꯨꯉꯥꯏ
ꯈꯪꯗꯦ ꯑ꯭ꯁ ꯄꯤꯤꯁ ꯇꯨꯝꯃ ꯗꯣꯏꯔꯣ
ꯑꯩ ꯃꯈꯥꯗ ꯂꯩꯌꯦ ꯇꯨꯝꯈꯤꯔꯣꯏ
ꯀꯩꯗꯩꯅꯣ
ꯄꯨꯗꯔꯛꯄꯅꯤꯗ
ꯄꯥꯗꯣꯏꯔꯣ ꯂꯥꯏꯔꯤꯛ
ꯄꯨꯡ ꯀꯌꯥꯐꯧ ꯄꯥꯈꯤꯗꯣꯏꯅꯣ
ꯂꯩꯅꯤ ꯑꯗꯣ ꯉꯔꯥꯡꯁꯦ ꯏꯃꯥꯟꯅꯕꯤꯅ ꯑꯩꯕꯨ ꯀꯤꯍꯜꯂꯛꯇꯅꯅꯦ ꯀꯥꯈꯠꯂꯦ ꯀꯟꯅ ꯆꯪꯈꯠꯂꯅꯤ ꯉꯔꯥꯡ ꯀꯤꯔꯅꯤ ꯏꯕꯦꯝ
ꯄꯨꯡ ꯀꯌꯥꯗ
ꯚꯥꯔꯣ ꯆꯞ ꯆꯥꯅ
ꯑꯁ
ꯃꯥꯅ ꯖꯥꯖꯠ ꯃꯥꯅ ꯖꯥꯖꯠ ꯍꯥꯏꯔꯤꯅꯦꯅꯦ ꯌꯥꯍꯥꯟꯂꯁꯦ
ꯍꯣꯏ ꯌꯥꯍꯜꯂꯁꯦ